ꯍꯜꯂꯣ ꯇꯥꯏꯌꯦ ꯇꯥꯏ ꯇꯥꯏ ꯇꯥꯏ ꯇꯥꯏ ꯇꯥꯏ
ꯑꯗꯣ
ꯎꯝ ꯋꯥꯔꯤ ꯍꯧꯔꯛꯑꯣꯅꯦ
ꯀꯩ ꯑ ꯀꯩꯗꯧ ꯀꯃꯥꯏꯅ ꯇꯧꯁꯦ ꯍꯥꯏꯅꯣꯕꯥ
ꯃꯥꯡꯁꯤꯀꯣ
ꯀꯩꯍꯥꯏꯅꯣ
ꯅꯪ ꯅꯪ ꯀꯃꯥꯏꯅ ꯇꯧꯁꯦ ꯍꯥꯏꯅꯣ ꯀꯃꯥꯏꯅ ꯇꯧꯁꯦ ꯍꯥꯏꯅꯣ ꯑꯁꯤ ꯀꯛꯇꯔꯕꯅꯪ ꯇꯧꯕ ꯂꯣꯏꯔꯦ ꯉꯁꯥꯏꯅ
ꯑꯗꯨ ꯑꯗꯨ ꯂꯣꯏ ꯂꯩꯔꯤ ꯀꯩꯅꯣ ꯀꯃꯥꯏꯅ ꯇꯧꯁꯤ ꯍꯥꯏꯕꯅꯣ ꯍꯥꯏꯅꯤꯅ
ꯂꯣꯏꯅ ꯇꯧꯈ꯭ꯔꯦ ꯏꯕꯥꯅꯤ ꯇꯧꯕ ꯌꯥꯕ
ꯀꯩꯗꯧꯕ
ꯂꯣꯏ ꯇꯧꯔꯦ
ꯇꯧꯗ‌‍‌ꯦꯗ
ꯇꯧꫪ‌ꯦꯅ ꯑꯩꯗꯤ
ꯀꯃꯥꯏꯅ ꯇꯧꯕ
ꯇꯧꯈ꯭ꯔꯦ ꯇꯧꯈ꯭ꯔꯦ ꯂꯣꯏꯅ ꯇꯧꯋ‌ꯦ ꯃꯁꯤꯡ ꯁꯨꯅ
ꯀꯔꯤꯅꯣ ꯇꯧꯔꯤꯁꯦ
ꯃꯊꯛꯁꯨ ꯃꯈꯥꯁꯨ ꯂꯣꯏ ꯇꯧꯈ꯭ꯔꯦ
ꯋꯥꯊꯤ ꯋꯥꯔ‌ꯦꯝ ꯇꯧꯔꯂꯩ ꯇꯧꯗ꯭ꯔꯤ ꯇꯧꯗ꯭ꯔꯤ
ꯀꯔꯤ ꯋꯥꯠꯄ ꯇꯧꯅꯤꯉꯥꯏꯒꯤ
ꯇꯧꯗ꯭ꯔꯤ ꯍꯥꯏꯕ ꯃꯊꯛ ꯃꯈꯥ
ꯐꯣꯟꯗ ꯇꯧꯒ‍꯭ꯔꯦ ꯍꯥꯏꯕ ꯉꯁꯥꯏꯅ
ꯎꯝ ꯐꯣꯟꯅ ꯇꯧꯕꯗꯣ ꯀꯔꯤ ꯀꯔꯤ ꯑꯗꯨ ꯅꯥꯛꯀꯂꯤꯅꯦ
ꯑꯣꯔꯤꯖꯤꯅꯦꯜ ꯅꯠꯇꯦ
ꯑꯣꯔꯤꯖꯤꯅꯦꯜ ꯑꯣꯔꯤꯖꯤꯅꯦꯜ ꯇꯧꯒꯗꯕꯅꯤ
ꯑꯗꯣ ꯍꯧꯖꯤꯛꯇꯤ ꯎꯄꯥꯏ ꯂꯩꯇꯦꯅꯥ
ꯍꫭꯏꯅ‌ꯦ ꯍꯧꯖꯤꯛ ꯄꯨꯗꯤ ꯎꯨꯄꯥꯏ ꯂꯩꯇꯦ
ꯑꯗꯨꯗꯤ ꯀꯩꯗꯧ
ꯃꯇꯥꯡ ꯂꯥꯛꯑꯔ‌ꯣꯏ ꯇꯧꯕ ꯌꯥꯕ ꯃꯇꯡ ꯂꯥꯛꯑ ꯀꯥꯟꯗ ꯇꯧꯔ ꯂꫭꯏꫪ‌ꯦ ꯀꯩꯅꯣ
ꯑꯗꯨ ꯀꯩꯗꯧꯔꯒꯦ ꯑꯗꯣ
ꯑꯗꯨ ꯀꯩꯗꯧꫪꯒꯦ
ꯑꯗꯨ ꯀꯩꯗꯧꯔꯦ ꯍꯥꯏꯅꯣꯕ ꯀꯩꯗꯧꯔꯦ ꯍꯥꯏꯅꯣꯕ ꯀꯩꯗꯧꯔꯦ ꯍꯥꯏꯅꫭꯕ
ꯏꯕꯥꯅꯤꯒꯤꯁꯦ ꯃꯔꯩꯅꯦ ꯍꯥꯏꯅ ꯊꯝꯈꯤꯅꯤꯕꫭ ꯃꯤꯅ ꯀꯛꯊꯠꯄꯤꯒꯤꯅꯤ ꯕꯦꯔꯥꯅꯤ
ꯅꯪ ꯑꯇꯣꯞꯄꯗꯁꯨ ꯀꯣꯜ ꯇꯧ ꯌꯥꯗ꯭ꯔꯣ ꯅꯪ
ꯑꯁ ꯕꯤꯠ ꯂꯩꯇꯦ ꯕꯤꯠ ꯂꯩꯇꯦ ꯑꯩꯈꯣꯏꯗꯤ ꯏꯁꯇ꯭ꯔꯦꯠ ꯐꯣꯔꯋꯥꯔꯀꯤ ꯃꯤꯅ‌ꯦ
ꯏꯁ ꯑꯁ ꯌꯥꯝ ꯅꯨꯅꯤꯡꯉꯦ ꯌꯥꯝ ꯅꯨꯅꯤꯡꯉꯦ ꯊꯃꯣꯏ ꯆꯦꯡꯕ ꯁꯥꯕꯗ ꯁꯤꯗꯧꯔꯦ ꯃꯤ ꯑꯃ
ꯏꯁ ꯍꫭꯏꯅꯦ ꯊꯥꯖꯕ ꯊꯥꯖꯗꯕ ꯍꯥꯏꯕꯗꯨꯗꯤ ꯅꯪꯒꯤꯅꯤ ꯑꯩꯖꫭꯏꯗꯤ ꯍꯥꯏꯐꯝ ꯊꯣꯛꯄ ꯍꯥꯏꯔꯦ ꯅꯣ ꯅꯤꯠ ꯑꯗꯨꯒꯤꯗꯤ ꯗꯔꯀꯥꯔ ꯇꯥꯗ‌ꯦ ꯅꯪ ꯊꯥꯖꯒ‌ꯦꯔꯥ ꯊꯥꯖꯔꯣꯏꯒꯦꯔꯥ
ꯑꯁ‌ꯦꯡꯕ ꯈꯪꯕꯗꯨꯗꯤ ꯀꯅꯅ ꯈꯪꯉꯤ ꯃꯊꯛꯇ ꯂꯩꯕ ꯃꯤꯗꯨꯅ ꯈꯪꯕ꯭ꯔꯥ
ꯅꯪ ꯃꯊꯛꯇꯣ ꯊꯥꯖꯗꯦ ꯍꯥꯏꯗꯥꯏꯅꯦ
ꯑꯩ ꯊꯥꯖꯗꯦ ꯁꯨꯡꯍꯥꯏ ꯍꯥꯏꯈꯤꯗꯦ ꯀꯣ ꯃꯨꯟꯅ ꯇꯥꯎ ꯃꯤꯅ ꯉꯥꯡꯕꯗꯣ
ꯇꯥꯔꯣꯏꯅ ꯇꯥꯅꯤꯡꯗꯕꯩꯅꯤ ꯑꯩꯅ ꯇꯥꯔꯣꯏꯒꯦꯅ ꯇꯥꯗꯕ
ꯑꯗꯨꯗꯤ ꯀꯩꯗꯧꯕꯩ ꯍꯪꯏ ꯈꯪꯗꯕ ꯄꯣꯠꯇꯣ ꯇꯥꯗꯕ ꯄꯣꯠꯇꯣ ꯀꯩ
ꯑꯗꯨ ꯍꯧꯖꯤꯛ ꯑꯩꯅ ꯑꯩꯅ ꯍꯥꯏꯔꯕꯅꯤ ꯅꯪ ꯍꯥꯏꯌꯦꯗꯅ ꯑꯗꯨ ꯈꯪꯉꯦ ꯌꯥꯔꯦ ꯀꯩꯗꯧꯔꯒꯦ
ꯑꯦ ꯇꯥꯅꯤꯡꯗꯕ ꯄꯣꯠꯇꯣ ꯀꯩꯗꯧꯕ ꯑꯃꯨꯛ ꯍꯪꯂꯤꯅꯣ
ꯇꯥꯅꯤꯡꯗꯕꯗꯣ ꯑꯩ ꯃ ꯀꯩꯅꯣ ꯇꯧꯔꯒ ꯈꯪꯍꯧꯔꯦꯗꯅ ꯅꯪꯅ ꯅꯪꯅ ꯍꯪꯅꯤꯡꯂꯒ ꯍꯪꯕ
ꯍꯪꯒꯅꯨ
ꯍꯪꯒꯅꯤ ꯍꯪꯒꯅꯤ ꯅꯊꯧ ꯅꯠꯇꯦ ꯍꯪꯒꯅꯤ
ꯐꯔꯦꯅꯦ ꯗꯨꯗꯤ
ꯎꯝ ꯑꯗꯩ ꯀꯩꯗꯧꯔꯦ
ꯍꯥ
ꯀꯩꯗꯧꯔꯒꯦꯗꯣ
ꯀꯩꯁꯨ ꯇꯧꯗꯦ
ꯀꯩ ꯑꯁ ꯈꯨꯅꯣꯛꯇꯨꯗꯤ ꯍ ꯀꯩꯅꯣ ꯀꯩꯅꯥꯅ ꯅꯣꯛꯏꯅꯣ ꯍꯧꯖꯤꯀꯤꯗꯣ
ꯑꯩꯈꯣꯏ ꯅꯅꯥꯎꯅꯨꯄꯤꯅ
ꯐꯖꯅ ꯄꯦꯅ ꯅꯣꯛꯄꯋꯥꯅꯤꯗ ꯅꯅ
ꯑꯩꯈꯣꯏꯗꯤ ꯑꯗꯨꯃꯥꯏꯅ ꯇꯧꯋꯦ ꯅꯣꯡꯅꯤꯡꯉꯒꯅ ꯄꯦꯠꯅ ꯅꯣꯛꯄ ꯅꯣꯡꯅꯤꯡꯗ꯭ꯔꯒꯅ ꯁꯨꯛꯅꯣꯛ ꯅꯣꯛꯇꯕ
ꯂꯩꯃꯤꯅ ꯑꯥꯗꯗꯤ ꯕꯤꯍꯥꯔꯗꯗꯤ ꯅꯨꯡꯉꯥꯏꯗꯧꯅꯤ ꯖꯤꯛꯇꯤ ꯂꯤꯔꯝꯅꯤ
ꯅꯪꯅ ꯊꯤꯔꯛꯄ ꯅꯪꯅ ꯊꯤꯔꯛꯄꯗꯨ ꯊꯦꯡꯕꯩꯩꯅꯦ ꯅꯪꯅ ꯊꯤꯔꯛꯄꯗꯣ ꯊꯦꯡꯕꯩꯅꯦꯕ ꯌꯥꯍꯧ ꯊꯦꯡꯃꯟꯈ꯭ꯔꯕꯩꯅꯦꯕ
ꯌꯥꯍꯧ ꯊꯤꯡꯕ ꯁꯦꯟꯗ꯭ꯔꯥꯡꯗꯤ ꯅꯧꯔꯤ ꯃꯔꯨ ꯆꯥ ꯍꯥꯏꯗꯣ
ꯅꯥꯧꯔꯤ ꯃꯔꯨ ꯆꯥꯈ꯭ꯔꯕ ꯅꯪ ꯌꯥꯍꯧ ꯉꯟꯕ ꯍꯛꯆꯥꯡ ꯐꯩ ꯈꯣꯡꯍꯧ ꯍꯟꯕ ꯂꯝꯖꯦꯟ
ꯍꯥꯏꯔꯣꯅꯦ
ꯑꯣꯖꯥ ꯇꯧꯔꯝꯃꯤ ꯁꯩꯔꯦꯡ ꯈꯔ ꯈꯪꯉꯝꯅꯤ
ꯀꯩ ꯍꯥꯏꯗꯣꯏꯅꯣ
ꯁꯩꯔꯦꯡꯗꯣ ꯍꯥꯏꯔꯣꯕ ꯁꯔꯦꯡ ꯊꯤꯔꯑꯣꯕ
ꯏꯁ ꯅꯪꯖꯨ ꯑꯩꯅ ꯁꯩꯔꯦꯡ ꯊꯤꯔ ꯂꯩꯔꯗꯤ ꯌꯥꯗꯣꯏꯔꯥ ꯊꯤꯌꯣ ꯍꯥꯏꯗꯤ ꯑꯩꯗꯤ ꯊꯤꯗꯣꯏꯅꯤ ꯑꯦꯛꯁꯟꯒ ꯇꯧꯔꯛꯀꯗꯣꯏꯅꯤ
ꯇꯧꯔꯣ ꯀꯩꯅꯣ
ꯊꯝꯕꯥꯜ ꯀꯧꯕꯤ ꯂꯩꯅꯨꯡꯁꯤꯒ ꯇꯧꯔꯒ ꯑꯦꯛꯁꯟ ꯇꯧꯔꯒ
ꯆꯥꯕ ꯂꯣꯏꯔ ꯇꯧꯔꯣ ꯑꯝꯇ ꯑꯝꯇ ꯇꯧꯔꯣꯅꯦ
ꯅꯪ ꯅꯪ ꯎꯗꯣꯏꯔꯅꯦ
ꯑꯗꯨꯝ ꯋꯥꯈꯜꯅ ꯁꯥꯒꯠꯂꯒ ꯑꯦꯛꯁꯟꯗꯨꯗꯤ ꯑꯗꯨꯝ ꯁꯛꯂꯛꯑꯣ ꯌꯥꯔꯦ
ꯑꯁ ꯃꯤꯅ ꯏꯁꯩ ꯁꯛꯄ ꯌꯥꯗꯦ ꯍꯥꯏꯔꯒ ꯅꯪꯅ ꯑꯗꯨꯗ ꯔꯨꯜ ꯃꯌꯥꯝ ꯊꯨꯒꯥꯏꯔ ꯂꯩꯌꯣ
ꯈꯪꯗꯕꯩꯅꯤ ꯅꯪꯅ ꯀꯅꯥ ꯁꯛꯆꯜꯂꯣ ꯍꯥꯏꯒꯦꯗꯣ
ꯑꯃꯨ ꯑꯩꯗꯤ ꯆꯨꯝꯅꯒꯤ ꯐꯤꯂꯝꯗꯣ ꯐꯨꯜꯗ ꯌꯦꯡꯉꯨ ꯍꯥꯏꯕꯅꯦ ꯇꯦꯂꯔ ꯈꯔ ꯇꯥꯎ ꯍꯥꯏꯕꯅꯦ ꯑꯉꯥꯎꯕ ꯅꯪ ꯐꯨꯜꯗ ꯌꯦꯡꯒꯦ ꯐꯨꯜꯗ ꯌꯦꯡꯒꯦꯅ
ꯉꯥꯎꯔꯦ
ꯀꯔꯤꯗꯧꯕꯩ ꯉꯥꯎꯔꯕ ꯅꯪꯅ
ꯅꯪꯕꯨ ꯉꯥꯏꯕꯗ ꯁꯤꯒꯗꯧ ꯋꯥ ꯉꯥꯎꯔꯦ
ꯅꯍꯥꯟꯗꯖꯨ ꯅꯍꯥꯟꯗꯁꯨ ꯌꯦꯡꯉꯣ ꯕꯤꯠ ꯀꯌꯥꯝ ꯍꯥꯠꯄꯤ ꯅꯪꯅ
ꯑꯁ ꯎꯅꯤꯡꯕꯒꯤ ꯅꯪꯁꯦ ꯂꯥꯡꯉꯦ ꯁꯤꯅꯦꯕꯀꯣ ꯀ ꯀꯣ ꯀꯣ ꯀꯣ ꯀꯣ ꯅꯪꯁꯦ ꯑꯩꯅ ꯂꯥꯛꯑꯦ ꯍꯥꯏꯕꯗꯨ ꯅꯪꯖꯦ ꯍꯔꯥꯎꯃꯟꯈꯤꯅ ꯎꯔꯅꯤꯅ ꯂꯥꯛꯂꯅꯤ ꯌꯧꯔꯛꯂꯅꯤ
ꯑꯩꯗꯤ ꯐꯤꯠꯇ ꯂꯩꯔꯝꯅꯦ ꯑꯗꯨꯃꯤꯠꯗꯨ ꯋꯤ ꯑꯔ ꯄ꯭ꯔꯤꯄꯦꯌꯔꯗ
ꯑꯥ
ꯑꯗꯨꯒ ꯂꯣꯏꯔꯦ ꯂꯥꯁꯇꯗꯤ ꯐꯖꯔꯦ
ꯍꯥ ꯍꯥ ꯃꯒꯨꯟ ꯂꯩꯅ ꯎꯟꯅꯕꯅ ꯐꯕꯅꯤ
ꯌꯖꯔꯦ
ꯄꯥ
ꯍꯣꯏ
ꯃꯒꯨꯟ ꯂꯩꯅ ꯅꯨꯡꯁꯤ
ꯆꯥꯒꯦ ꯍꯥꯏꯕꯒ ꯆꯥꯕ ꯐꯪꯕ ꯄꯣꯠꯇꯣ ꯍꯥꯎꯇꯕꯅꯦ ꯉꯥꯏꯔ ꯉꯌꯥꯔꯒ ꯆꯕꯗꯨ
ꯑꯗꯨ ꯆꯥꯗꯤ ꯆꯍꯜꯂꯨ ꯍꯦ
ꯀꯩꯅꯣ ꯅꯪ ꯆꯥꯗꯣꯏꯁꯤ ꯑꯩ ꯆꯥꯒꯦ ꯍꯥꯏꯔ ꯅꯪ
ꯑꯁ ꯍꯣꯏꯅꯦ
ꯑꯩꯁꯦ
ꯍꯣꯏ
ꯀꯃꯥꯏꯅ ꯆꯥꯗꯣꯏꯕ
ꯆꯥꯕ ꯌꯥꯕ ꯃꯑꯣꯡꯗ ꯆꯔꯥ ꯂꯣꯏꯔꯦ ꯀꯩꯅꯣ
ꯑꯦ
ꯍꯥ
ꯑꯥ ꯀꯩꯅꯣꯅ ꯎꯆꯦꯛ ꯍꯥꯠꯀꯗꯧꯕ ꯃꯤꯅ ꯂꯨꯝꯕꯒꯤ ꯇꯧ
ꯇꯟꯖꯥ ꯍꯦꯛ ꯐꯪꯕꯒ ꯍꯥꯠꯂꯒꯦ
ꯑꯗꯨꯒꯤ ꯇꯥꯟꯖꯥ ꯑꯗꯨꯒꯤ ꯑꯗꯨꯒꯤ ꯇꯥꯟꯖꯥꯗꯨꯗꯤ ꯃꯥꯡꯉꯟꯕ ꯌꯥꯕ ꯅꯠꯇꯦꯍꯦ ꯀꯥꯏꯗꯩꯅꯣ ꯅꯪꯁꯨ ꯈꯜꯂꯨꯅꯦ
ꯑꯩ ꯀꯔꯤ ꯈꯟꯗꯣꯏꯅꯣ ꯈꯜꯂꯣꯏ ꯈꯟꯅꯉꯥꯏ ꯑꯝꯇ ꯂꯩꯇꯦ ꯀꯣꯛꯀ ꯂꯣꯏ ꯄꯥꯟꯗꯦ
ꯈꯅꯤꯡꯗꯔ ꯇꯣꯛ
ꯇꯣꯛꯀꯅꯤ
ꯇꯣꯛꯑꯣ ꯇꯣꯛꯑꯣ
ꯇꯣꯛꯀꯅꯤꯌꯦ
ꯇꯣꯛꯑꯣ ꯑꯩ ꯃꯥꯡꯍꯜꯂꯣꯏ ꯇꯥꯟꯖꯥꯗꯣ
ꯉꯝꯕ꯭ꯔꯥ ꯌꯦꯡ ꯇꯥꯔꯦ ꯑꯗꯨꯅ ꯑꯩꯁꯨ ꯑꯩꯅ ꯉꯝꯕ ꯁ꯭ꯇꯥꯥꯏꯜꯗꯣ ꯇꯧꯔꯛꯀꯅꯤꯗ
ꯀꯣꯟꯅꯥ
ꯍꯥ ꯀꯩꯍꯥꯏꯕ ꯎꯝ
ꯑꯗꯨꯝ ꯌꯦꯡꯉꯣꯕ ꯅꯪ
ꯑꯁꯤꯒꯤ ꯀꯣꯜꯗꯣ ꯅꯪ ꯀꯅꯥꯁꯨ ꯇꯧꯕ ꯌꯥꯔꯣꯏꯀꯣ
ꯀꯅꯥꯗ ꯇꯧꯗꯣꯏꯕ
ꯇꯧꯕ ꯌꯥꯔꯣꯏ ꯍꯥꯏꯕ
ꯇꯧꯔꯣꯏꯍꯦ
ꯏ ꯀꯅꯥꯗꯥ ꯇꯧꯗꯣꯏꯅꯣ ꯑꯗꯨꯗꯤ
ꯀꯅꯥꯗ ꯇꯧꯔꯨꯗꯣꯏꯅꯣ ꯑꯩ
ꯀꯅꯥꯗ ꯇꯧꯗꯣꯏꯅꯣꯕ ꯑꯗꯨꯗꯤ ꯅꯪ
ꯅꯪꯕꯨ ꯇꯧꯔꯤꯁꯨ ꯅꯨꯡꯉꯥꯏꯔꯦ ꯀꯩꯅꯣ
ꯍꯥꯥꯟꯅꯗꯤ ꯀꯅꯥ ꯀꯅꯥ ꯁꯅꯩ
ꯉꯁꯥꯏꯁꯨ ꯃꯤ ꯃꯤ ꯇꯦꯛꯁ ꯄꯪꯊꯥ ꯊꯥꯔꯛꯏ
ꯅꯪꯉꯣꯟꯗ
ꯐ꯭ꯔꯤ ꯂꯩꯕ꯭ꯔꯥ ꯍꯣꯏ ꯑꯗꯨꯔꯥ ꯑꯩꯅ ꯀꯣꯟꯅ ꯇꯧꯔꯛꯀꯦ ꯍꯥꯏꯔꯒ ꯑꯗꯨꯝ ꯁꯛ ꯀꯥꯛ ꯌꯥꯝ ꯃꯥꯟꯒ꯭ꯔꯦ ꯑꯩ
ꯅꯨꯄꯥꯒ ꯅꯨꯄꯤ ꯅꯨꯄꯥꯔ ꯅꯨꯄꯤꯔ
ꯅꯨꯄꯤꯅꯦ ꯅꯨꯄꯤ
ꯅꯨꯄꯤ
ꯅꯪ
ꯇꯧꯕꯤꯕ ꯌꯥꯗ꯭ꯔ
ꯇꯧꯅꯤꯡꯗꯦꯕ ꯑꯁ ꯅꯪ ꯇꯧꯕꯤꯕ꯭ꯔꯣ ꯅꯝꯕꯔ ꯄꯤꯔꯛꯀꯦ ꯃꯊꯪꯗꯤ ꯅꯉꯣꯟꯗ ꯗꯥꯥꯏꯚꯔꯠ ꯂꯣꯏ ꯇꯧꯁꯤꯜꯂꯛꯀꯦ
ꯀꯩꯗꯧꯅꯉꯥꯏ
ꯅꯪ ꯌꯥꯝ ꯇꯧꯅꯤꯡꯕ ꯅꯠꯇ꯭ꯔꯣ
ꯀꯔꯤꯅꯣ ꯅꯪꯉꯣꯟꯗ ꯍꯥꯏꯔꯛꯑꯒ ꯑꯩꯉꯣꯟꯗ ꯇꯧ ꯍꯥꯏꯗꯨꯅꯣ ꯀꯔꯤꯅꯣꯅ
ꯑꯩꯗꯤ ꯐꯔꯛ ꯇꯥꯔꯅꯤ ꯑꯗꯣ ꯀꯩꯅꯣ ꯑ ꯑꯩꯒꯤ ꯗꯥꯔꯂꯤꯡ ꯑꯃ ꯂꯩ ꯃꯉꯣꯟꯅ ꯇꯧꯈ꯭ꯔꯣꯅ
ꯁꯁ ꯋꯥꯔꯤꯗꯣ
ꯑꯗꯣ ꯋꯥꯔꯤ ꯁꯥꯟꯅꯕ ꯌꯥꯝ ꯅꯨꯡꯉꯥꯏꯕꯅꯤ ꯑꯩꯅ ꯇ꯭ꯔꯦꯅꯤꯡ ꯂꯣꯏ ꯇꯧꯕꯤꯈ꯭ꯔꯕꯅꯦ ꯍꯥꯏꯅ
ꯑꯣ ꯅꯪꯅ
ꯑꯩꯅ ꯇ꯭ꯔꯦꯟ ꯂꯣꯏ ꯇꯧꯕꯤꯈ꯭ꯔꯕꯅꯦꯅ
ꯑꯩ ꯑꯩꯅ ꯇꯝꯕꯤꯕ ꯅꯠꯇꯕ ꯅꯪꯁꯦ
ꯍꯣꯏꯅꯦ ꯃꯥꯅꯁꯨ ꯑꯩꯕꯨ ꯇꯝꯕꯤꯔꯛꯄꯅꯦ ꯍꯥꯏꯔꯒꯦ
ꯑꯩꯅ ꯇꯝꯃꯈꯩ ꯑꯩꯅ ꯇꯝꯕ ꯃꯈꯩ ꯇꯝꯕꯤꯔꯒ ꯃꯥꯅ ꯇꯝꯕꯤꯕ ꯒ ꯁꯥꯔꯤ
ꯃꯥꯅꯤ ꯃꯥꯅꯤ ꯆꯨꯝꯃꯦ ꯀꯥꯎꯋꯦ ꯁꯥꯎꯒꯅꯨ ꯁꯥꯎꯒꯅꯨ
ꯑꯩꯈꯣꯏ ꯑꯅꯤ ꯊꯦꯡꯅꯕꯁꯤꯗꯤ ꯀꯌꯥꯗꯔꯥ
ꯗꯦꯠ ꯀꯌꯥꯗ ꯃꯥꯥꯟꯒꯦ
ꯍꯥꯏꯔꯛꯑꯣꯅ
ꯍꯥꯏꯔꯣꯏ ꯅꯪ ꯍꯥꯏꯔꯛꯑꯣꯅꯦ
ꯆꯨꯝꯕ꯭ꯔ ꯆꯨꯝꯗꯕ ꯌꯦꯡꯒꯦ ꯑꯩꯅ ꯍꯥꯟꯅ ꯍꯪꯂꯛꯄ ꯅꯠꯇ꯭ꯔꯣ ꯑꯗꯨꯒꯨꯝꯕ ꯑꯩꯅ ꯅꯪ
ꯁꯤ ꯏꯁ ꯁꯤ ꯏꯁ ꯅꯪꯅ ꯈꯪꯗ꯭ꯔꯒ ꯑꯩꯉꯣꯟꯗ ꯍꯪꯉꯒ ꯀꯔꯤꯅꯣ
ꯑꯩꯅ ꯈꯪꯗꯕꯒꯤ ꯅꯠꯇꯤꯌꯦ ꯃꯤꯁꯦꯁ
ꯀꯗꯔꯗꯤ ꯀꯗꯔ ꯌꯥꯝ ꯇꯧꯏꯅꯦ ꯇꯝꯖꯦ ꯗꯥꯝ ꯗꯥꯔꯂꯤꯡ
ꯅꯪ ꯌꯥꯝ ꯍꯧꯔꯦ ꯑꯩ ꯀꯗꯔ ꯇꯧꯕ ꯅꯠꯇꯤꯌꯦ ꯑꯩꯅ ꯅꯪꯉꯣꯟꯗ ꯍꯥꯟꯅ ꯍꯪꯕꯅꯤ ꯅꯪꯅ ꯍꯪꯂꯛꯄ꯭ꯔꯣ
ꯏꯁ ꯏꯁ ꯍꯪꯗ꯭ꯔꯁꯨ ꯑꯩꯗꯤ ꯈꯪꯉꯤꯅ
ꯑꯗꯨ ꯍꯥꯏꯔꯛꯑꯣꯅ
ꯁꯟꯗꯦ ꯅꯨꯃꯤꯠꯇ ꯁꯟꯗꯦ ꯅꯨꯃꯤꯠ ꯇ ꯁꯟꯗꯦ ꯅꯨꯃꯤꯠꯇ
ꯑꯁ ꯁꯟꯗꯦ ꯅꯨꯃꯤꯠ ꯅꯨꯃꯤꯠ ꯍꯪꯕ ꯅꯠꯇꯦ ꯇꯥꯔꯤꯛꯇꯣ ꯀꯌꯥꯅꯣꯕ
ꯇꯔꯤꯛ ꯃꯉꯥ ꯗꯦꯠ ꯐꯥꯏꯚ
ꯑꯗꯨ ꯅꯪ ꯍꯥꯏꯕꯗ ꯁꯤꯗꯣꯏꯔꯕ ꯅꯪ